ꯍꯜꯂꯣ
ꯑ ꯍ ꯇꯥꯏ
ꯑꯣꯝ
ꯑꯦꯆ
ꯑꯗꯨꯏ ꯅ ꯑꯩꯅ ꯆꯥꯛ ꯆꯥꯅꯔꯤꯁꯦ ꯑ ꯂꯧꯁꯤ ꯇꯥꯃꯩ ꯆꯠꯂꯒꯅꯤꯅꯦ
ꯃꯥ
ꯑꯣ ꯀꯥꯏꯔꯣꯝꯗꯩ ꯆꯪꯉꯦ ꯑꯗꯨꯗꯤꯍꯥꯛ ꯄꯨꯡ ꯆꯣ ꯂꯣꯝꯗꯩ ꯆꯪꯉꯦ
ꯈꯣꯡꯖꯣꯝ ꯈꯣꯡꯖꯣꯝ ꯂꯣꯝꯒꯤ ꯑꯗꯨ ꯂꯣꯝꯒꯤ ꯆꯪꯕꯗꯣ ꯂꯝꯕꯤ ꯑꯁꯨꯝ ꯁꯦꯝꯕ꯭ꯔ ꯀꯩꯅꯣꯝ ꯇꯧꯕꯒꯤ ꯑꯗꯣꯉꯣꯝꯗꯩ ꯆꯪꯗ꯭ꯔꯦ ꯍꯧꯖꯤꯛꯇꯤ ꯍꯣꯏ ꯆꯪꯕꯁꯨ ꯌꯥꯎꯋꯦ ꯑꯗꯨ ꯎ ꯑꯌꯥꯝꯕꯅꯗꯤ ꯁꯣꯝꯂꯣꯝ ꯀꯛꯆꯤꯡꯂꯣꯝꯗꯒꯤ ꯑꯣꯏꯅ ꯑꯗꯨꯝ ꯀꯩꯅꯣ ꯇꯧꯔ ꯆꯠꯅꯤꯡꯉꯦꯕ ꯍꯥꯏꯗꯤ ꯁꯣ ꯅꯨꯡ ꯀꯩ ꯂꯧꯕ ꯈꯣꯠꯄ ꯑꯗꯨꯝ ꯌꯥꯎꯕꯅꯤꯅ
ꯅꯣꯏꯖꯤ ꯉꯁꯤ ꯀꯔꯤ ꯃꯊꯦꯜ ꯆꯥꯔꯕ
ꯍꯥꯥ
ꯀꯩ ꯃꯊꯦꯜ ꯆꯥꯔꯕꯅꯣ
ꯁꯧꯈ꯭ꯔꯤ ꯎꯇꯤ ꯈꯤꯇꯪ ꯑꯃ ꯃꯃꯥꯡꯗꯩꯁꯤꯜꯂꯛꯄꯩ ꯑꯃ ꯁꯥ ꯅꯗꯤ ꯀꯩ ꯃꯊꯦꯜ ꯆꯥꯔꯕ
ꯑꯩꯈꯣꯏꯁꯨ ꯉꯁꯤ ꯆꯥꯝꯊꯣꯡ ꯆꯥꯏ
ꯎꯝ ꯁꯥꯒ ꯁꯥꯕ ꯑꯁ ꯆꯥꯐꯝ ꯊꯛꯐꯝ ꯆꯒꯪꯗꯦ ꯇꯨꯝꯐꯝ ꯂꯥꯛꯐꯝ ꯇꯔꯦꯠ ꯊꯥꯡꯗꯋꯅ ꯇꯧꯔꯤꯁꯦ
ꯎꯝ
ꯎꯝ ꯢꯡꯊꯝ ꯊꯥ ꯌꯥꯝ ꯊꯤꯐꯩ ꯎꯝ ꯑꯥꯝ ꯊꯤꯅ ꯐꯩ ꯇꯧꯋꯦ
ꯑꯩ ꯀꯥꯏꯗꯒꯤ ꯁꯥꯕꯔꯀꯣ
ꯎꯝ
ꯏꯅꯣꯛꯁꯨ ꯇꯥꯗꯦꯗꯅ
ꯅꯣꯡꯁꯨ ꯍꯟꯗꯛꯁ ꯅꯣꯡ ꯐꯖꯅ ꯑꯃꯨꯛ ꯇꯥꯗꯦ ꯂꯧ ꯎ ꯀꯩꯗꯧꯕ ꯌꯥꯅ ꯋꯥꯏꯖ ꯊꯦ
ꯍꯣꯏ ꯑꯗꯨꯅꯦ
ꯕꯦꯔ ꯌꯥꯝ ꯀꯥꯢ ꯅꯣꯡ ꯍꯥꯏꯐꯦꯠꯐꯦꯠ ꯈꯤꯛꯑ ꯈꯣꯠꯂ ꯌꯥꯝꯝ ꯇꯣꯛꯑꯦꯕ ꯖꯨꯟ ꯖꯨꯂꯥꯏ ꯌꯧꯔꯅꯤ ꯖꯨꯂꯥꯏ ꯌꯧꯁꯨ ꯂꯥꯛꯐ ꯍꯧꯖꯤꯛꯐꯥꯎ ꯐꯖꯅ ꯑꯃꯨꯛ ꯇꯥꯗꯦ ꯥꯏ ꯍꯩꯇꯕꯩ ꯇꯥ ꯌꯥꯔꯅꯦ
ꯎ
ꯎꯝ ꯇꯤꯂꯥꯢꯈꯨꯝꯕꯤ ꯁ ꯂꯨꯁꯂꯣꯏꯕ ꯑꯗꯨꯝ ꯁꯨꯏ ꯍꯧꯖꯤ ꯈꯥꯡ ꯉ ꯉꯝꯗꯦꯗ ꯀꯥꯂꯦꯟ ꯀꯥꯡ ꯈꯔꯁꯤ ꯇꯤꯍꯥꯡꯕꯤ ꯈꯔꯁꯨ
ꯑꯣ ꯑꯩꯈꯣꯏ ꯁꯥꯈꯔꯕꯁꯤꯗ ꯑꯩꯈꯣꯏ ꯀ꯭ꯂꯥꯁ
ꯍꯝ ꯍꯝ ꯑꯗꯨꯕꯨꯗꯤ ꯀꯂꯥꯁꯇꯨꯗ ꯐꯥꯝꯃ ꯐ‌ꯦꯟ ꯑꯃꯨꯛ ꯆꯥꯖꯂꯥꯛꯇ ꯇꯧꯋꯤꯁꯤꯡꯗ‌ꯣ
ꯑꯗꯨꯅꯦ ꯑꯩꯈꯣꯏ ꯀ꯭ꯂꯥꯁꯁꯨ ꯃꯊꯛꯇ ꯑꯣꯏꯕꯅꯤꯅꯀꯣ ꯌꯥꯝ ꯁꯥꯏꯗꯅ
ꯎꯝ ꯁꯥꯏ ꯃꯊꯛ ꯔꯨꯞ ꯀꯩꯅꯣ ꯇꯧꯋ‌ꯦ ꯅꯨꯡꯁꯥ ꯌꯩꯁꯜꯂꯛꯄ
ꯎꯝ
ꯃꯈꯥꯗ ꯑꯣꯏꯔꯝꯃꯗꯤ ꯈꯔ ꯐꯗ‌ꯣꯕ ꯃꯈꯥꯗ ꯑꯃꯨꯛ ꯈꯔ ꯏꯪꯉꯦꯕ ꯃꯣꯏ
ꯑꯣ ꯃꯈꯥꯗꯗꯤ ꯐ‌ꯦꯟꯒ ꯄꯥꯟꯗꯔꯁꯨ ꯌꯥꯏꯗ
ꯑꯗ‌ꯣ ꯃꯣꯏꯗꯤꯃꯨꯛ ꯐꯦꯟꯗꯨꯁꯨ ꯃꯣꯏ ꯄꯥꯡꯕꯗ ꯑꯌꯥꯝꯕꯅ ꯑꯗꯨꯝ ꯐꯖꯅꯁꯨ ꯄꯥꯟꯁꯨ ꯄꯥꯜꯂꯦ ꯑꯗꯨꯒ ꯑꯃ ꯑꯁ ꯑꯥ ꯐꯦꯟ ꯑꯃ ꯎꯪꯕꯤꯗꯣ ꯀꯥꯆꯤꯟꯅ ꯄꯥꯟ ꯑꯗꯨꯃꯥꯏꯅ ꯀꯥꯆꯤꯟꯅ ꯇꯧꯔꯒ ꯄꯥꯟꯕ ꯌꯥꯎꯋ‌ꯦ
ꯎꯝ
ꯑꯗꯨꯝ ꯊꯤ ꯅꯨꯡꯉꯥꯏꯅꯦꯕ
ꯎꯝ ꯑꯩꯈꯣꯏꯗꯨꯗꯤ ꯐꯝꯕ ꯐꯝꯕ ꯃꯄꯥꯗꯣ ꯈꯛꯇ ꯐꯪꯗ꯭ꯔꯣ
ꯑꯥ ꯐꯝꯗꯕ ꯃꯄꯥꯗꯨꯗꯤ ꯃꯨꯛ ꯐꯪꯗꯕꯩ ꯐꯤꯕꯝꯅꯦ
ꯎꯝ ꯑꯗꯨ ꯑꯁ ꯈꯪꯗꯦ ꯁꯥꯔ ꯀꯥꯟꯁꯤꯗ ꯀꯂꯥꯁ ꯆꯠꯇꯕꯁꯤꯁꯨ ꯐꯔꯦ
ꯎꯝ
ꯋꯥꯀꯤꯡꯒ ꯆꯠꯇ꯭ꯔꯣ ꯅꯨꯡꯗꯥꯡꯋꯥꯏꯔꯝꯗ ꯅꯣꯏꯗꯤ
ꯅꯨꯡꯗꯥꯡ ꯋꯥꯏꯔꯝꯁꯦ ꯋꯥꯀꯤꯡ ꯆꯠꯇ꯭ꯔꯦ ꯁꯨꯝ ꯒꯥꯔꯤꯅ ꯑꯣꯏꯅ ꯁꯨꯝ ꯊꯣꯛꯄ ꯈꯣꯠꯄ ꯑꯗꯨꯝ ꯌꯥꯎꯔꯦ ꯑꯗꯩ ꯈꯣꯡꯅ ꯑꯣꯏꯅ ꯋꯥꯀꯤꯡ ꯑꯣꯏꯅ ꯊꯣꯛꯄꯗꯤ ꯊꯣꯛꯇ꯭ꯔꯦ ꯉꯔꯥꯡꯕꯨꯗꯤ ꯕꯣꯜ ꯁꯥꯟꯅꯕꯩ ꯁꯤꯒꯦ ꯇꯧꯔꯝꯃꯦ ꯁꯤꯅ ꯀꯨꯠꯃꯟꯕꯩ ꯑꯁ ꯂꯣꯏꯔ‌ꯦ ꯆ‌ꯦꯟ ꯁꯨꯛꯉꯝ ꯉꯝꯗꯕꯤꯅ‌ꯦ ꯇꯩꯔꯤꯁ
ꯑꯁ ꯀꯩꯅꯣꯗꯣ ꯋꯥꯛꯀꯤꯡ ꯆꯠꯄꯗꯣ ꯑꯃ ꯑꯈ‌ꯣꯏ ꯑꯁ‌ꯣꯝ ꯅꯀꯟꯔ‌ꯣꯝ ꯑꯆꯥꯄ‌ꯣꯠ ꯌ‌ꯣꯟꯐꯝꯔ‌ꯣꯝꯁꯤ ꯆꯠꯄꯗꯣ
ꯑꯥ
ꯑꯥ ꯂꯝꯕꯤ ꯑꯅꯧꯕ ꯑꯃ ꯂꯩꯈ꯭ꯔꯗ꯭ꯔꯣ
ꯑꯥ
ꯃꯈꯥ ꯐꯥꯏꯔꯣꯒ ꯐꯥꯎꯅꯕ ꯑꯃ ꯂꯩꯕꯗꯣ
ꯑ ꯈꯪꯉ‌ꯦ ꯈ‌ꯪ
ꯑꯗꯣꯝ ꯅꯥꯀꯟꯗꯣ ꯃꯤ ꯌꯥꯝ ꯋꯥꯛꯀꯤꯡ ꯆꯠꯅꯩꯌꯦ ꯅꯨꯡꯗꯥꯡꯋꯥꯏꯔꯝꯗ
ꯑꯣ ꯑꯩꯅ ꯈꯜꯂꯦ ꯁꯣꯝꯂ‌ꯣꯝ ꯀꯩꯅ‌ꯣꯔꯣꯝꯗ ꯑꯝꯇ ꯆꯠꯂꯛꯄ ꯎꯗꯦꯅ
ꯍꯣꯏ ꯑꯗꯣ ꯅꯥꯀꯜꯂꯣꯝꯗ ꯆꯠꯇ꯭ꯔꯦ ꯃꯤ ꯃꯈꯩꯁꯦ ꯍꯧꯖꯤꯛꯀꯤꯗꯨꯗ ꯑꯣꯏꯅ ꯂꯣꯏ ꯆꯠꯅꯔꯦ
ꯑꯣ ꯂꯝꯕꯤ ꯍꯣꯡꯈꯔꯦ ꯑꯗꯨꯏ
ꯎꯝ ꯑꯗꯩ ꯂꯝꯕꯤꯁꯨ ꯑꯃꯗꯨꯅ ꯐꯔꯦ ꯒꯥꯔꯤꯁꯨ ꯆꯠꯇ꯭ꯔꯦꯗꯅ ꯑꯃꯔꯣꯝꯁꯤꯗꯤ ꯒꯥꯔꯤꯁꯨ ꯑꯗꯨꯝ ꯆꯠꯇ꯭ꯔꯣ
ꯆꯠꯂꯦ
ꯑꯗꯩꯗꯤ ꯂꯝꯕꯤꯁꯨ ꯌꯥꯝ ꯐꯕ ꯑꯣꯏꯗ꯭ꯔꯦꯕ ꯑꯃꯔꯣꯝꯗꯗꯤ ꯑꯃꯨꯛ ꯂꯝꯕꯤ ꯁꯤ ꯑꯅꯧꯕ ꯁꯦꯝꯕ ꯑꯣꯏꯕ ꯌꯥꯝ ꯐꯔ ꯑꯗꯨꯒ ꯍꯣꯏ ꯑꯗꯨꯗꯒꯤꯗꯤ ꯒꯥꯔꯤꯁꯨ ꯌꯥꯝ ꯆꯠꯇꯦꯕ ꯒꯥꯔꯤꯁꯨ ꯑꯇ ꯆꯠꯇꯕꯒꯨꯝꯃꯤꯗ
ꯎꯝ ꯒꯥꯔꯤ ꯄꯥꯡ ꯆꯠꯂꯣꯏ ꯍꯥꯏꯗꯤ ꯂꯧ ꯍꯥꯏꯗꯤ ꯂꯧ ꯀꯩꯕ ꯆꯠꯅꯕꯒꯤ ꯍꯤꯡꯈꯣꯜꯒꯨꯝ ꯆꯠꯅꯕꯒꯤ ꯑꯗꯨꯃꯥꯏꯅ ꯈꯔ ꯆꯠꯄ ꯅꯠꯇꯅ
ꯎꯝ ꯑꯗꯨꯅ ꯏꯆꯤꯁꯨ ꯆꯤꯛꯂꯒꯀꯣ ꯑꯗꯨꯅ ꯍꯦꯟꯅ ꯅꯨꯡꯉꯥꯏꯔꯕꯗꯣ
ꯎꯝ
ꯃꯔꯣꯝꯗꯨꯗꯤ ꯀꯥꯏꯗꯒꯤ ꯋꯥꯛꯀꯤꯡ ꯆꯠꯂꯤꯅ ꯈꯔ ꯆꯠꯄꯒ ꯒꯥꯔꯤ ꯑꯃ ꯂꯥꯛꯄꯒ ꯃꯇꯥꯏ ꯑꯃ ꯍꯩꯗꯣꯛꯑ ꯂꯩꯔꯅꯤ
ꯎꯝ ꯑꯌꯨꯛ ꯀꯨꯝꯕꯗ ꯋꯥꯛꯀꯤꯡ ꯆꯦꯟꯕ ꯈꯣꯠꯄ ꯑꯗꯨꯝꯕꯗꯤ ꯑꯃꯨꯛ ꯀꯑꯩꯝ ꯇꯧ ꯑ ꯅꯠꯇꯗꯤ ꯅꯨꯉꯥꯏ
ꯑꯌꯨꯛꯇꯨꯁꯨꯅꯦ ꯍꯧꯖꯤꯛꯇꯤ ꯒꯥꯔꯤ ꯑꯗꯨꯝ ꯆꯠꯅꯔꯦ
ꯑꯩ ꯋꯥꯍꯩꯁꯦ ꯑꯩꯅ ꯍꯥꯏꯁꯤꯅ ꯑꯃꯨꯛꯔ ꯈꯔ ꯌꯥꯝ ꯉꯟꯅ ꯁꯨꯝ ꯋꯥꯛꯀꯤꯡ ꯔꯝ ꯆꯦꯟꯕ ꯂꯩꯗꯅ
ꯎ
ꯄꯨꯡꯉꯥꯏꯗꯤ ꯁꯨꯝ ꯈꯔ ꯃꯝꯂꯤ ꯃꯝꯂꯤ ꯇꯧꯔꯤꯕ ꯈꯣꯠꯂꯤꯕ ꯑꯗꯨꯝ ꯀꯥꯟꯗꯒꯤ ꯆ ꯑꯗꯨꯝ ꯑꯗꯨꯝꯕ ꯑꯗꯨꯝ ꯅꯨꯡꯉꯥꯏꯕꯅꯦ
ꯎꯝ ꯑꯗꯣ ꯑꯁ ꯑꯩ ꯆꯠꯇꯧꯕ ꯀ ꯑꯗꯨ ꯅꯍꯥꯟ ꯋꯥꯥꯏ ꯊꯥꯏꯅ ꯑ ꯀꯣꯔꯣꯅꯥ ꯃꯇꯥꯝꯒꯤꯗꯨꯗ ꯋꯥꯛꯀꯤꯡ ꯃꯌꯥꯝ ꯆꯠꯅꯕꯩ ꯃꯤ ꯀꯔꯤ ꯀꯔꯤ ꯏꯅꯕꯗꯣ ꯈꯪꯍꯧꯕ꯭ꯔꯥ ꯅꯪ ꯑꯌꯨꯛꯇ
ꯈꯥꯡ ꯈꯥꯡ
ꯑꯗꯨ ꯃꯇꯝ ꯑꯩꯈꯣꯏꯁꯨ ꯆꯠꯂꯦ ꯑꯗꯨꯒ ꯃꯤꯒ ꯆꯠꯂꯝꯃꯣꯏꯗ ꯃꯥꯜꯂꯦ ꯄꯨꯡ ꯃꯔꯤꯃꯨꯛꯇꯒ ꯆꯠꯂꯦꯕ
ꯑꯥ
ꯗ ꯁꯨꯝ ꯆꯠꯂ ꯆꯠꯂꯝꯃꯤꯁꯤ ꯃꯌꯥꯝ ꯆꯠꯂ ꯂꯩꯔꯝꯕꯩ ꯋꯥꯅꯦ
ꯁꯠꯄꯟ ꯌꯥꯗ
ꯍꯥꯏꯗꯤ ꯆꯦꯟꯗꯧꯕꯒ ꯏꯀꯥꯏꯕꯗꯣ ꯐꯪꯕ꯭ꯔꯥ ꯑꯗꯨꯃꯥꯏꯅ ꯑꯣꯏ ꯍꯥꯏꯕ ꯃꯤ ꯑꯃ ꯆꯠꯄ
ꯎ
ꯑꯗꯨꯝ ꯑꯗꯨꯅ ꯀꯔꯂꯣꯝꯗ ꯂꯣꯏ ꯆꯠꯅꯈ꯭ꯔꯦ ꯃꯤꯈꯩ ꯆꯦꯟꯕ ꯈꯣꯠꯄ ꯇꯧꯕꯗꯣ ꯃꯤꯁꯨ ꯎꯊꯃꯤꯟꯅꯔꯒ ꯅꯨꯡꯉꯥꯏꯅꯔꯕ
ꯃꯔꯛ ꯑꯃ ꯑꯩꯈꯣꯏ ꯆꯦꯒ ꯑꯗꯨꯝ ꯈꯔ ꯆꯦꯡ ꯈꯣꯠꯄ ꯈꯔ ꯇꯧꯔꯝꯃꯅꯤ ꯍꯧꯖꯤꯛꯇꯤ ꯇꯣꯛꯑ
ꯑꯗꯨꯅ ꯆꯠꯍꯧꯈ꯭ꯔꯗꯤ ꯑꯃꯨꯛ ꯑꯗꯨꯝ ꯅꯨꯡꯉꯥꯏꯗꯅ ꯑꯗꯨꯝ ꯆꯠꯅꯤꯡꯉꯦ ꯑꯗꯨ ꯆꯠꯈꯤꯗ꯭ꯔꯒꯅ ꯑꯃꯨꯛ ꯇꯜꯂ ꯑꯇꯣꯞꯄ
ꯂꯦꯞꯈ꯭ꯔꯗꯤ ꯌꯥꯗꯕꯅꯤ ꯇꯥꯟꯁꯤꯟꯕꯅꯤ ꯑꯗꯨꯝ
ꯆꯠꯄ ꯍꯧꯒꯔꯗꯤ ꯑꯃꯨꯛ ꯂꯦꯞꯅꯤꯡꯗꯕꯗꯣ ꯍꯥꯏꯌꯦ ꯑꯗꯨꯒꯤ ꯅꯨꯡꯉꯥꯏꯈꯤꯕꯒꯤ
ꯑꯥ
ꯑꯗꯨ ꯑꯗꯨꯃꯥꯏ ꯇꯧꯕ ꯑꯃ ꯀꯩꯅꯣꯔꯣꯝꯗ ꯂꯩꯕꯗꯣ ꯎꯝ ꯑꯅꯧꯕ ꯍꯧꯖꯤꯛ ꯅꯥꯔꯣꯝꯗ ꯑꯃꯝ ꯂꯩꯇ꯭ꯔꯣ ꯑꯗꯨꯏ ꯆꯤꯡ ꯑꯗꯣ ꯑꯩꯈꯣꯏ ꯅꯍꯥꯟ ꯅꯣꯡꯃ ꯀꯥꯔꯨꯏꯦꯕ
ꯎꯝ
ꯑꯁ ꯑꯗꯨ ꯌꯥꯝ ꯊꯤ ꯅꯨꯡꯉꯥꯏꯖꯔ ꯋꯥꯏꯗꯤ ꯌꯥꯝ ꯋꯥꯏ ꯉꯝꯁꯨ ꯌꯥꯝ ꯉꯝꯃꯦꯕꯀꯣ
ꯎꯝ
ꯑꯗꯨꯒ ꯀꯥꯕꯗꯤ ꯌꯥꯝ ꯋꯥꯏ ꯑꯗꯣ ꯃꯇꯣꯟ ꯌꯧꯔꯀꯥꯟꯗꯅꯦ ꯌꯥꯝ ꯅꯨꯡꯉꯥꯏꯕ ꯅꯪ ꯆꯠꯂꯨꯔꯕ꯭ꯔꯥ
ꯌꯥꯔꯦ ꯑꯗꯨꯗꯤ ꯆꯠꯄꯩ ꯋꯥꯍꯤ ꯄꯜꯂꯅ ꯑꯣꯗꯣ ꯃꯩ ꯆꯥꯛꯈꯤꯕꯩ ꯑꯃ ꯇꯧꯈꯤꯕꯣ ꯑꯗꯣ ꯑꯝꯇ ꯑꯗꯨꯝꯁꯤꯡꯉꯦ
ꯑꯁꯨꯝꯅ ꯈꯟꯟꯅꯔꯣ ꯆꯈꯩꯗꯣ
ꯍ ꯈꯗꯣ ꯑ ꯀꯣꯔꯣꯅꯥ ꯃꯇꯝꯗꯨꯗ ꯑꯗꯨꯝ ꯈꯔ ꯑꯗꯨꯝ ꯆꯠꯅꯩꯗꯅ ꯆꯤꯡ ꯅꯨꯡ ꯀꯥꯗꯅ ꯈꯣꯠꯇꯅ ꯌꯥꯝ ꯇꯧꯅꯩꯗꯅ
ꯎꯝ
ꯑꯗ ꯋꯥꯗ ꯀꯠꯇ ꯏ ꯀꯥꯕ
ꯎꯝ
ꯑꯩꯈꯣꯏ ꯃꯤ ꯇꯔꯥꯍꯨꯝꯗꯣꯏꯃꯨꯛ ꯁꯨ ꯑꯣꯏꯅꯦ ꯑꯩꯈꯣꯏ ꯀ꯭ꯂꯥꯁꯁꯤꯡ ꯃꯈꯩ ꯑꯗ ꯇꯔꯥꯍꯨꯝꯗꯣꯏ ꯍꯥꯏꯁꯦ ꯅꯠꯇꯦ ꯇꯔꯥꯃꯉꯥꯃꯨꯛ ꯑꯗꯨꯋꯥꯏꯗ ꯁꯨꯔꯝꯕꯅꯦ ꯃꯣꯏ ꯑꯅꯤ ꯑꯍꯨꯝ ꯑꯃꯗꯤ ꯀꯩꯅꯣ ꯇꯧꯒꯦꯕ ꯌꯥꯎꯔꯛꯇꯕ ꯀꯣꯟꯅ ꯍꯥꯏꯗꯤ ꯃꯣꯏ ꯃꯃꯥꯡꯗ ꯍꯥꯟꯅ ꯀꯨꯝꯈꯤꯕꯒꯤ ꯍꯥꯏꯗꯤ ꯌꯥꯎꯍꯧꯗꯕ ꯍꯥꯏꯇꯥꯔꯦ ꯃꯇꯗꯥꯎ ꯌꯥꯕ ꯑꯗ ꯑꯩꯈꯣꯏ ꯑꯥꯇꯤ ꯃꯈꯩꯗꯣ ꯇꯥꯎ ꯊꯦꯛꯏꯁꯤꯅ ꯃꯩꯁꯦ ꯀꯥꯏꯗꯒꯤꯩ ꯍꯧꯔꯛꯏꯅꯣꯁꯦ ꯑꯃꯨꯛ ꯈꯪꯗ꯭ꯔꯦꯕ ꯍꯥꯏꯗꯤ ꯁꯨꯝ ꯃꯩꯈꯦꯠ ꯅꯨꯡꯗꯤ ꯌꯥꯎꯅꯔꯛꯄꯅꯤꯅ ꯑꯗꯨꯝ ꯑꯩꯈꯣꯏꯗ ꯑꯗꯨꯝ ꯇꯥꯏꯅꯔꯕ ꯁꯨꯔꯨꯞ ꯣꯝ ꯊꯛꯄ ꯈꯣꯠꯄ ꯑꯗꯨꯝꯕꯗꯒꯤ ꯑꯣꯏꯔꯝꯗꯣꯏꯔꯥ ꯀꯩꯅꯣꯒꯤ ꯑꯇꯝꯕꯅ ꯊꯥꯅꯕꯗꯤ ꯑꯝꯇ ꯅꯠꯇꯦꯕ ꯑ ꯃꯈꯥ ꯌꯧꯔꯀꯥꯟꯗꯨꯗ ꯃꯩꯗꯨ ꯆꯥꯛꯄꯒꯤ ꯀꯩꯅꯣ ꯇꯧ ꯂꯩꯔꯝꯕꯗꯣ ꯀꯣꯟꯅ ꯎꯔꯛꯄ ꯃꯈꯥ ꯌꯧꯀꯥꯟ ꯈꯛꯇꯅꯦꯕ ꯋꯥꯈꯣꯏ ꯈꯪꯉꯩꯌꯦ ꯑꯗꯩ ꯒ꯭ꯔꯨꯞ ꯑꯅꯤꯅꯦꯕ ꯑꯩꯈꯣꯏ ꯒ꯭ꯔꯨꯞ ꯑꯃꯒ ꯃꯣꯏ ꯑꯇꯣꯞꯄ ꯒ꯭ꯔꯨꯞ ꯑꯃꯒ ꯃꯣꯏ ꯑꯁꯣꯝꯒꯤ ꯒ꯭ꯔꯨꯞ ꯇꯨꯅ ꯑꯃꯨꯛ ꯚꯤꯗꯤꯑꯣ ꯒꯟ ꯑꯃ ꯀꯨꯝꯃꯛꯄꯒꯤ ꯃꯣꯏꯅ ꯅꯠꯇꯦꯅ ꯑꯗꯨꯝ ꯊꯥꯗꯣꯛꯈ꯭ꯔꯕ ꯑꯩꯈꯣꯏꯅ ꯑꯗꯨꯝ ꯇꯥꯍꯧꯔꯛꯦ ꯎꯄꯥꯏ ꯂꯩꯇꯦ ꯑꯗꯨꯝ ꯄꯩꯁꯥ ꯀꯩꯅꯣ ꯂꯤꯁꯤꯡ ꯀꯨꯟꯊ꯭ꯔꯥꯔ ꯅꯤꯐꯨꯔꯥ ꯑꯗꯨꯃꯥꯏ ꯇꯧꯔꯒ ꯁꯤꯡꯅꯩ ꯑꯗꯣ ꯃꯣꯏ ꯃꯣꯏ ꯃꯩ ꯀꯟꯅꯅ ꯆꯠꯈꯤꯅꯦ ꯆꯠꯈ꯭ꯔꯤ ꯃꯦꯝ ꯇꯧꯕꯅꯦꯕ ꯃꯩ ꯀꯟꯕꯗꯨꯅ ꯃꯣꯏꯔꯣꯝ ꯁꯥꯏꯠꯀꯤ ꯈꯛꯇ ꯀꯜꯂꯝꯃꯕ ꯑꯩꯈꯣꯏꯔꯣꯝ ꯁꯣꯨꯝ ꯀꯛꯆꯤꯡꯡꯂꯣꯝ ꯁꯥꯏꯠꯀꯤ ꯑꯃꯨꯛ ꯀꯜꯂꯝꯗ꯭ꯔꯕ ꯑꯗꯨꯝ ꯇꯨꯝꯗꯩ ꯆꯥꯛꯑꯦꯅ ꯊꯣꯡꯗꯣ ꯑꯗꯨꯝ ꯋꯥꯥꯏꯔꯛꯑꯒ
ꯑꯣ
ꯁꯥꯜꯂꯛꯑꯒ ꯌꯦꯡꯉ ꯂꯩꯔ ꯑꯩꯈꯣꯏ ꯑꯗꯨꯝ
ꯑꯁ ꯀꯩꯅꯣ ꯇꯧꯋꯦ ꯃꯣꯏꯗꯣ ꯑꯗꯨꯃꯥꯏꯅ ꯍꯣꯏ ꯃꯩꯕꯨ ꯍꯧꯅꯤ ꯍꯥꯏꯗꯤ ꯃꯊꯛꯇ ꯆꯥꯕ ꯊꯛꯄꯒꯤꯀꯣ ꯃꯤꯁꯦ ꯑꯗꯨꯝ ꯇꯧꯁꯜꯂꯦꯕ ꯍꯥꯏꯗꯤ ꯑ ꯆꯥ ꯀꯩ ꯀꯩ ꯌꯥꯎ ꯄꯨꯔꯒ ꯂꯣꯟꯁꯤꯟꯕ ꯈꯣꯠꯆꯟꯕ ꯍꯧꯖꯤꯛꯇꯤ ꯒ꯭ꯌꯥꯁ ꯆꯃꯣ ꯆꯥꯔ ꯇꯔꯒ
ꯎꯝ
ꯑꯗꯨꯒꯤ ꯎꯝ ꯑꯗꯩ ꯎꯅꯥ ꯀꯩꯀꯩ ꯌꯥꯎꯔꯨꯁꯨꯅꯦ ꯈ ꯈ ꯅꯍꯥꯎꯕꯩ ꯀꯪꯉꯒ
ꯑꯗꯨꯃꯥꯏꯅ ꯀꯪꯕꯩꯅꯦ ꯀꯛ ꯑ ꯀꯛ ꯇꯧꯕꯗ ꯍꯥꯏꯗꯤ ꯃꯩꯗꯣ ꯍꯧꯔꯤꯔꯣ ꯑꯗꯨꯏꯅꯦ
ꯄꯒꯁꯦꯗꯣ ꯁꯣꯝ ꯄꯥꯏꯔꯒ ꯇꯧ ꯍꯥꯏꯗꯤ ꯈꯤꯇꯪ ꯉꯟꯊꯛꯀꯥꯟꯗ ꯑꯃꯨꯛ ꯃꯐꯣꯟ ꯇꯥꯕꯗꯣ ꯑꯗꯨꯃꯥꯏꯅ ꯇꯧꯋꯦ ꯍꯥꯏ ꯎꯅꯥ ꯈꯥꯟꯗ ꯑꯗꯨꯝ ꯁꯨꯃꯥꯏꯅ ꯈꯤꯊꯔꯒ ꯇꯧꯕꯗꯨꯗ ꯑꯗꯨ ꯀꯪ ꯌꯥꯝ ꯀꯪ ꯍꯥꯏꯩꯗꯣ ꯁꯥꯟꯗꯣꯛꯄꯁꯨ ꯐꯔꯦꯗꯅ ꯈꯤꯇꯪ ꯀꯩꯒꯣ ꯇꯧꯕꯒ ꯑꯣ
ꯑꯗꯣ ꯁꯨꯝ ꯋꯥꯡꯈꯠ ꯋꯥꯡꯈꯠ ꯈꯔꯒ ꯍꯥꯏꯗꯤ ꯃꯣꯏ ꯀꯥꯏꯗ ꯍꯧꯔꯒ ꯆꯥꯏꯅꯣ ꯈꯪꯗꯦ ꯃꯣꯏꯗꯣ ꯀꯩꯁꯨ ꯑꯍꯥꯡꯕ ꯃꯐꯝ ꯂꯩꯇꯦ ꯍꯥꯏꯕ ꯑꯗꯨꯃꯥꯏꯅ ꯎꯅꯥ ꯋꯥꯅꯥ ꯑꯗꯨꯝ ꯂꯩꯩꯁꯟꯕ ꯉꯥꯛꯇ ꯑꯣꯏ ꯍꯥꯏꯕ
ꯎꯝ
ꯈꯣꯡ ꯂꯝꯕꯤ ꯃꯆꯥ ꯑꯃ ꯂꯩꯔꯒ
ꯈꯣꯡ ꯂꯝꯕꯤꯗ ꯑꯝ ꯇꯧꯔꯒꯅꯦ ꯃꯣꯏꯅ ꯆꯠꯂꯤꯗꯨꯗ
ꯑꯣ ꯑꯩꯈꯣꯏꯗꯤ ꯃꯤꯅ ꯁꯨꯝ ꯆꯠꯅꯕꯕꯩꯔꯥ ꯍꯧꯗꯛ ꯈꯣꯡ ꯂꯝꯕꯤ ꯃꯆꯥ ꯑꯃꯈꯛ ꯂꯩꯔꯝꯃꯦ
ꯎꯝ
ꯑꯌꯨꯛ ꯑꯃ ꯃꯤ ꯋꯀꯤꯡ ꯆꯠꯄ ꯌꯥꯝ ꯇꯧꯅꯔꯝꯕꯗꯨ ꯆꯤꯡ ꯀꯥꯕ ꯑꯃ ꯑꯗꯨꯏ ꯃꯇꯝꯗ ꯑꯗꯨꯏ ꯃꯇꯝꯗꯅꯤ
ꯎꯝ
ꯥ ꯑꯃ ꯍꯦꯛꯇ ꯂꯩꯆꯤꯜ ꯌꯦꯡꯕ ꯆꯠꯅꯕꯗꯣ ꯅꯨꯃꯤꯠ ꯊꯣꯛꯂꯛꯄꯩ ꯌꯦꯡꯗꯣꯏ
ꯅꯤꯡꯊꯝꯊꯥ ꯑꯣꯏꯔꯞ ꯑꯗꯨꯃꯥꯏꯅ ꯇꯧꯔꯒ ꯂꯩꯆꯤꯟ ꯌꯦꯡꯕꯩ ꯈꯣꯠꯄꯒꯤ ꯅꯨꯡꯉꯥꯏꯕ ꯇꯥꯏꯃꯤꯡꯅꯦ ꯁꯤꯡ ꯀꯥꯒꯗꯧꯕ
ꯋꯥꯕꯗꯤ ꯂꯣꯏꯔꯦ
ꯎꯝ ꯑꯥ ꯃꯇꯣꯟ ꯀꯩꯅꯣ ꯂꯩꯔ ꯃꯨꯡꯐꯝꯒ ꯂꯩꯕ